ꯍꯂꯣ
ꯑꯥ ꯇꯥꯕ꯭ꯔꯣ
ꯇꯥꯏ ꯇꯥꯏ ꯀꯔꯤꯗꯧꯔꯤꯅꯣ ꯅꯣꯛꯄꯁꯨ ꯁꯥꯔꯤ
ꯀꯩꯁꯨ ꯇꯧꯗꯦ ꯃꯈꯥꯗ ꯑꯩꯈꯣꯏ ꯏꯅꯥꯎ ꯅꯨꯄꯤꯒ ꯏꯅꯥꯎꯅꯨꯄꯥꯒ ꯁꯥꯏꯀꯜ ꯁꯥꯟꯅꯒꯦꯅ ꯊꯣꯛ
ꯅꯪꯁꯨ ꯅꯪ ꯁꯥꯟꯅꯕ꯭ꯔꯣ ꯅꯪꯁꯨ ꯊꯧꯕ ꯁꯥꯟꯅꯕ꯭ꯔꯣ
ꯊꯧꯗꯦꯗ ꯑꯩꯗꯤ
ꯊꯧꯕ ꯃꯥꯜꯂꯦꯗ ꯑꯉꯥꯡ ꯃꯆꯥꯗꯒꯤ ꯍꯦꯟꯕꯅꯦꯗ ꯅꯪꯅ
ꯌꯥꯔꯦ ꯈꯪꯕꯩ ꯇꯥꯏꯞꯇ ꯌꯥꯝ ꯈꯪꯕꯗꯣ ꯌꯥꯝ ꯈꯪꯕꯗꯣ
ꯈꯪꯉꯦ ꯐꯖꯅ ꯈꯪꯒꯦꯀꯣ ꯅꯪ ꯆꯤꯟꯁꯨ ꯌꯥꯝ ꯍꯩꯕꯅꯦ ꯆꯤꯟ ꯊꯤꯕ ꯌꯥꯝ ꯍꯩꯕꯅꯦ ꯅꯣꯛꯄꯗꯤ ꯐꯖꯅ ꯅꯣꯛꯄ
ꯆꯥꯛ ꯆꯥꯔꯔꯕꯣ
ꯍꯣꯏ ꯆꯥꯕ ꯂꯣꯏꯔꯦ ꯍꯧꯖꯤꯛꯇ
ꯀꯩ ꯃꯊꯦꯜ ꯆꯥꯔꯒ ꯁꯧꯒ꯭ꯔꯤꯔꯣ ꯑꯃꯨꯛ ꯍꯨꯅꯤꯀꯣ ꯅꯪꯁꯨ ꯑꯍꯥꯎ
ꯀꯔꯤ
ꯆꯥꯔ ꯂꯩꯒꯅꯨꯕ
ꯎꯝ ꯁꯧꯒ꯭ꯔꯤ ꯆꯥꯌꯦꯗꯥꯏꯒꯤ ꯍꯥꯎꯕ
ꯀꯔꯤꯅꯣ ꯉꯔꯥꯡ ꯅꯨꯡꯗꯥꯡꯁꯨ ꯁꯧꯒ꯭ꯔꯤ ꯉꯁꯤꯁꯨ
ꯉꯔꯥꯡ ꯅꯨꯡꯗꯥꯡ ꯆꯥꯕꯗꯣ ꯑꯌꯨꯛ ꯑꯩ ꯑꯃꯨꯃꯨꯛ ꯆꯥꯕ
ꯎꯝ
ꯍꯧꯒꯠꯄꯗꯣ ꯄꯨꯡ ꯀꯌꯥ ꯇꯥꯔꯕ ꯍꯥꯏꯕ ꯈꯪꯕ꯭ꯔꯥ
ꯎꯝ ꯐꯧꯃꯤꯅꯦꯕ
ꯍꯧꯒꯕꯗ ꯄꯨ ꯀ꯭ꯌꯥꯗ ꯑꯩ ꯀꯩꯅꯣ ꯑꯩꯈꯣꯏ ꯏꯁ꯭ꯇꯥꯐꯀꯤ ꯀꯩꯅꯣ ꯑꯣꯟꯂꯥꯏꯟ ꯃꯤꯇꯤꯡ ꯑꯃ ꯌꯥꯎꯋꯦꯕꯀꯣ ꯑꯗꯨ ꯃꯇꯝꯗ ꯈꯛꯇꯪ ꯑꯩꯅ ꯍꯧꯒꯠꯄ
ꯎꯝ ꯄꯥꯟꯕꯁꯨ ꯍꯦꯟꯃꯖꯩꯒꯣ
ꯎ ꯃꯗꯦꯅ
ꯅꯣꯏ ꯅꯣꯏ ꯃꯤꯇꯤꯡꯗꯣ ꯀꯩꯅꯣ ꯅꯨꯡꯇꯤꯒꯤ ꯃꯤꯇꯤꯡ ꯇꯧꯋꯦꯗꯣ ꯀꯔꯤ ꯆꯤꯡꯅ ꯀꯔꯤ ꯀꯔꯤ ꯉꯥꯡꯅꯔꯤꯅꯣꯕ
ꯍꯣꯂꯤꯗꯦ ꯂꯩꯕꯅꯦ ꯃꯔꯝꯁꯨ ꯈꯥꯡꯗꯦ ꯄ꯭ꯔꯣꯒ꯭ꯔꯥꯝ ꯑꯃ ꯂꯩꯕ ꯑꯗꯣ ꯍꯧꯖꯤꯛ ꯑꯦꯛꯖꯥꯝ ꯂꯣꯏ ꯑꯃꯒꯤꯒꯤ ꯃꯇꯨꯡꯗ ꯄ꯭ꯔꯥꯏꯖ ꯗꯤꯁꯇ꯭ꯔꯤꯕ꯭ꯌꯨꯁꯟ ꯂꯩꯌꯦꯦ ꯑꯗꯨꯗꯒꯤ ꯆꯤꯐ ꯒꯦꯁ ꯁꯤ ꯍꯥꯎꯁ ꯍꯥꯎꯁ ꯁꯤꯒ꯭ꯔꯤꯒꯦꯠ ꯇꯧꯕ ꯄ꯭ꯔꯤꯟꯁꯤꯄꯥꯜꯒꯤ ꯗꯤ ꯑꯣꯖꯥꯒꯤꯗꯃꯛꯇꯗꯤ ꯋꯥ ꯂꯩꯇꯦꯗꯅ
ꯃꯣꯏ ꯄ꯭ꯔ ꯀ
ꯌꯥꯔꯦ ꯅꯪ ꯀꯩꯅꯣꯟ ꯅꯦ ꯍꯛꯇꯣ
ꯀꯔꯤꯌꯣ ꯉꯥꯛ ꯌꯥꯝ ꯐꯠꯇ꯭ꯔꯕꯕ
ꯍꯧꯖꯤꯛ ꯑꯃꯨꯛ ꯈꯔ ꯐꯥꯏ ꯍꯥꯏꯌꯦ
ꯍꯣꯠ ꯏꯁꯄꯣꯠ ꯂꯧꯕꯅꯤꯅ ꯈꯪꯗ꯭ꯔꯦ
ꯎꯝ
ꯀꯩꯅꯣ
ꯉ ꯌꯦꯧ ꯀꯣ ꯑꯗꯨꯝ ꯄꯥꯏ
ꯑꯦ ꯑꯗꯨ ꯌꯥꯔꯀꯣ ꯑꯣꯏꯗꯤ ꯁꯩ ꯔꯑꯒꯅꯤꯃꯥꯏ ꯇꯧ ꯁꯧꯒ꯭ꯔꯤ ꯈꯛꯇ ꯆꯥꯔ ꯂꯩ ꯑꯗꯣ ꯋꯥꯗ꯭ꯔꯣꯕ ꯅꯪꯒꯤꯗ ꯔꯪ ꯅꯪ ꯁꯧꯒꯤ ꯆꯥꯏ ꯍꯥꯏ ꯉꯁꯤꯁꯨ ꯑꯃꯨꯛ ꯁꯧꯕꯤ ꯇꯥꯏ ꯍꯥꯏ ꯍꯣꯡꯕ ꯇꯟꯕꯒꯤ ꯎꯝ
ꯑ
ꯑꯕ ꯇꯥꯕ꯭ꯔꯣ
ꯇꯥꯕ꯭ꯔꯣ
ꯎꯝ
ꯑꯩ ꯃ ꯋꯥ ꯉꯥꯝꯗꯣ ꯅꯪ ꯇꯥꯕ꯭ꯔꯣ ꯍꯧꯖꯤꯛ
ꯇꯥꯏꯅꯤ ꯇꯥꯏꯅꯤ
ꯑꯩꯈꯣꯏ ꯂꯣꯟꯗ ꯉꯥꯡꯕꯗꯣ
ꯑꯗꯦ
ꯑꯣꯀꯦ
ꯀꯔꯤꯅꯣ ꯅꯪ ꯁꯥꯏꯀꯜ ꯊꯧ ꯑꯣꯏꯔꯣꯔꯕ ꯅꯪꯁꯨ
ꯅꯦ ꯃꯤ ꯌꯥ ꯅꯦ
ꯍ
ꯀꯩ ꯌꯦꯟꯁꯥꯡ ꯆꯥꯔꯦ ꯅꯪꯗꯤ
ꯑꯩꯁꯨ ꯃꯦꯁꯣꯔꯗ ꯆꯥꯗꯦ ꯃꯄꯥꯟꯗ ꯆꯥꯕꯁꯨ ꯂꯩꯅꯁꯤꯦ
ꯅꯨꯡꯉꯥꯏꯕ ꯆꯥꯡꯗ
ꯀꯒꯥꯔꯤ ꯅꯨꯡꯉꯥꯏꯕꯅꯣ ꯍꯦꯟꯖꯥꯡ ꯍ ꯍꯧꯅꯟꯗꯕꯒꯤ ꯆꯥꯔꯨꯕꯅꯦ
ꯃꯄꯥꯥꯟꯅꯦꯗꯤ ꯀꯔꯤ ꯆꯥꯔꯦ
ꯐ꯭ꯔꯥꯏ ꯔꯥꯏꯁ ꯌꯦꯟꯒ
ꯎꯝ ꯇꯥꯔꯦ ꯑꯗꯨ ꯈꯛꯇꯒꯤꯔꯣ ꯅꯪ ꯊꯣꯛꯣꯄ ꯑꯩ ꯊꯣꯡꯝꯕꯤꯔꯛꯎꯔꯣ
ꯍꯥ
ꯑꯩ ꯊꯣꯡꯉ ꯄꯤꯔꯛꯎꯔꯣ
ꯑꯕꯥꯛ ꯅꯪ ꯑꯣ ꯅꯪ ꯊꯣꯡꯉꯄꯤꯔꯛꯑꯣ ꯍꯥꯏꯔꯣꯕ ꯄꯤꯔꯛꯑꯣ ꯄꯤꯔꯛꯑꯣ ꯉꯥꯏꯒꯦ ꯍꯣꯔꯦꯟ ꯅꯨꯡꯗꯥꯡ ꯄꯤꯔꯛꯑꯣ ꯇꯥꯕ꯭ꯔ
ꯇꯥꯏꯌꯦ
ꯍꯣꯔꯦꯟ ꯅꯨꯝꯗꯥꯡ ꯊꯣꯡꯉ ꯄꯤꯔꯛꯑꯣꯕ
ꯍꯥ
ꯍꯣꯔꯦꯟ ꯅꯨꯡꯗꯥꯡ ꯊꯣꯉꯒ ꯄꯤꯔꯛꯎꯕ
ꯁꯦꯡꯕꯩꯗꯤ ꯐꯒꯤ ꯅꯠꯇꯦꯌꯦ ꯅꯪꯒꯤ ꯀꯩꯅꯣ ꯂꯣꯀꯦꯁꯟꯗꯣ ꯊꯥꯔꯛꯑꯣ
ꯊꯣꯔꯛꯀꯦ ꯊꯥꯔꯛꯀꯦ ꯀꯔꯤ ꯊꯥꯔꯛꯇꯣꯏꯕ ꯅꯪ
ꯖꯣꯃꯦꯇꯣꯗ ꯊꯥꯔꯛꯀꯦ
ꯏꯁ ꯖꯨꯝꯃꯤꯇꯣ ꯇꯥꯡꯉꯦꯗ
ꯑꯣꯏꯔꯁꯨꯅ ꯅꯪ ꯂꯩꯐꯝꯒ ꯑꯩ ꯂꯩꯐꯝꯒ ꯌꯥꯝꯅ ꯅꯥꯞꯅꯩꯕꯨꯗꯤ ꯂꯥꯞꯅꯩꯕꯨꯗꯤ
ꯎꯝ ꯑꯗꯨꯅꯦ ꯑꯩ ꯍꯥꯏꯔꯤꯁꯦ ꯑꯩꯈꯣꯏ ꯃꯐꯝ ꯖꯣꯃꯦꯇꯣ ꯇꯥꯡꯉꯦꯕ
ꯍꯥꯏꯕ꯭ꯔꯥ ꯑꯩꯈꯣꯏꯗꯤ ꯇꯥꯡꯗꯦꯅ
ꯖꯣꯃꯦꯇꯣꯅꯦ ꯀꯩꯅꯣ ꯁ꯭ꯋꯤꯐ ꯀꯔꯤ ꯍꯥꯏꯕ꯭ꯔꯥ ꯁ꯭ꯋꯤꯐ ꯗꯤꯂꯤꯚꯔꯤ ꯍꯥꯏꯕ꯭ꯔꯥ
ꯑꯥ
ꯑꯗꯨꯁꯨ ꯅꯨꯡꯉꯥꯏ ꯇꯥꯡꯉꯦ ꯀꯩꯅꯣ ꯕ꯭ꯔꯤꯡꯒꯤꯠꯇꯒꯤ ꯑꯗꯨꯝ ꯀꯛꯑꯦꯗ ꯕ꯭ꯡꯒꯤꯠꯇꯒꯤ ꯀꯩ ꯍꯥꯏꯁꯤꯔ ꯑꯆꯥꯄꯣꯠꯀꯨꯝꯕ ꯀꯔꯤ ꯀꯔꯤ ꯀꯔꯤ ꯊꯥꯔꯛꯇꯣꯏꯕ ꯑꯩꯒꯤ ꯎꯝ ꯑꯥ ꯇꯥꯕ꯭ꯔꯥ ꯇꯥꯕ꯭ꯔ
ꯍꯥ ꯇꯥꯏ
ꯀꯩꯀꯩ ꯃꯈꯣꯟꯅꯣ ꯇꯥꯕ꯭ꯔꯣ
ꯎꯝ
ꯎꯝ ꯑꯩ ꯁꯥꯎꯔꯛꯇꯧꯔꯦ
ꯀꯔꯤ ꯊꯥꯔꯛꯇꯣꯏꯅꯣꯕ ꯅꯪ
ꯀꯔꯤ
ꯅꯪ ꯊꯥꯔꯛ ꯀꯅꯤ ꯍꯥꯏ ꯗꯥꯏ
ꯇꯥꯔꯛꯀꯅꯤꯅ
ꯑꯗꯣ ꯀꯔꯤ ꯂꯩꯕꯤꯗꯣꯏꯕ
ꯀꯔꯤ ꯄꯥꯝꯕ꯭ꯔ ꯅꯪ
ꯁꯥ ꯄꯥꯝꯃꯦ
ꯌꯦ
ꯇꯒꯤ
ꯀꯔꯤꯅꯣ ꯍꯦꯕꯣ
ꯍꯥ ꯗꯨ
ꯎꯝ
ꯁꯥ ꯁꯥ ꯄꯥꯝꯃꯦ ꯍꯥꯏꯕ
ꯎꯝ ꯌꯦꯟ ꯂꯩꯕꯤꯒꯦ ꯍꯥꯏꯔꯣ ꯌꯦꯟ
ꯌꯦꯟ ꯅꯪ ꯌꯦꯟ ꯄꯥꯝꯗ꯭ꯔꯣꯅꯦ
ꯌꯦꯟ ꯄꯥꯝꯃꯦ ꯍꯣꯏ ꯑꯩꯈꯣꯏꯗꯗꯤ ꯌꯦꯟ ꯅꯠꯇ꯭ꯔꯗꯤ ꯑꯇꯣꯞꯄ ꯀꯌꯥ ꯐꯪꯗꯦ ꯑꯗꯨꯒꯤ
ꯑꯥ ꯌꯥꯝ ꯖꯊꯤꯌꯦ ꯏꯅꯥꯎꯅꯨꯄꯥꯒ ꯏꯅꯥꯎꯅꯨꯄꯤꯁꯦ
ꯇꯧꯔꯝꯃꯤ ꯅꯪ ꯃꯥꯟꯕꯒꯤꯀꯣ
ꯌꯥꯔꯦ ꯅꯪ ꯃꯥꯟꯕꯩꯅꯤ ꯅꯪ ꯃꯥꯟꯕꯩ ꯍꯥꯏꯕ ꯉꯝꯗ꯭ꯔꯦ ꯑꯩ ꯃꯥꯟꯕꯨ ꯃꯥꯜꯂꯝꯃꯗꯤ ꯌꯨꯝꯗ ꯐꯖꯅ ꯂꯩꯔꯗꯕꯅꯤ
ꯎꯝ ꯌꯦꯟ ꯂꯩꯕꯤꯌꯨ ꯂꯩ ꯌꯦꯟ ꯂꯩꯕꯤꯌꯨ
ꯀꯥꯎꯗꯨ ꯍꯩ
ꯌꯦꯟꯒꯅꯦ ꯌꯦꯟ ꯐ꯭ꯔꯥꯢ ꯇꯧꯕꯗꯣ ꯑꯗꯨꯒ ꯀꯔꯤ ꯑꯃꯨꯛ ꯂꯩꯒꯦ ꯀꯩꯅꯣ ꯆꯝꯃꯄ ꯈꯣꯠꯁꯦ ꯃꯣꯏ ꯍꯥꯎꯗ ꯑꯩ
ꯍꯥꯏ ꯅꯨꯃꯤꯠꯇꯣ ꯍꯥꯏꯗꯤ ꯑꯩꯈꯣꯏꯗꯤꯀꯣ ꯅꯨꯃꯤꯠꯇꯣ ꯊꯥꯕꯁꯦ ꯃꯣꯏ ꯅ ꯑꯩꯈꯣꯏ ꯁꯤꯡꯖꯣꯖꯣꯏ ꯇꯧꯔꯦꯕꯀꯣ ꯃꯣꯢꯅ ꯑꯣꯗꯔ ꯂꯥꯛ ꯄꯥꯝꯃꯦ ꯑꯣꯗ ꯂꯥꯛꯀꯅꯤꯕ
ꯕꯤꯔꯌꯥꯅꯤ ꯂꯩ ꯆꯤꯀꯟ ꯂꯩ
ꯑꯦ ꯗꯣꯟ ꯄꯣ ꯅ ꯗꯦꯟ ꯍꯥꯎ ꯌꯣꯒꯣ ꯏꯟ ꯍ ꯑꯩꯈꯣꯏꯗꯤꯀꯣ ꯖꯣꯃꯦꯇꯣ ꯁꯄ꯭ꯂꯥꯏ ꯇꯧꯕꯁꯦ
ꯎꯝ
ꯑꯈꯣꯏ ꯅꯣꯠ ꯏꯦꯁ ꯈꯇ ꯇꯣ
ꯆꯤꯛꯀꯟꯕꯨꯗꯤ ꯂꯩ ꯆꯤꯀꯟꯁꯦ ꯍꯥꯎꯒꯗ꯭ꯔꯥ ꯈꯪꯗꯔꯦ
ꯑꯥ
ꯆꯤꯀꯟꯗꯤ ꯂꯩꯌꯦꯕ ꯇꯟ ꯇꯟ ꯕꯤꯔꯌꯥꯅꯤ ꯅꯨꯔ ꯕꯤꯔꯌꯥꯅꯤ
ꯕꯤꯔꯌꯥꯅꯤ ꯑꯗꯨ
ꯄꯥꯝꯗꯦ ꯑ ꯃꯇꯟꯁꯨ ꯂꯩ ꯃꯥꯂꯦ ꯃ ꯃꯇꯟꯅꯦ
ꯅꯣꯏ ꯁꯣꯝꯗ ꯃꯇꯟ ꯌꯣꯟꯕꯁꯦ ꯇꯣꯉꯥꯟ ꯇꯣꯉꯥꯟꯅ ꯌꯣꯟꯕ꯭ꯔ
ꯒꯤꯞ ꯃꯤ ꯗ ꯕꯣꯜ ꯅ ꯀꯝ
ꯇꯥꯡꯉꯦ ꯑꯩ
ꯑ ꯃꯤꯉꯦ ꯏꯂꯗꯕꯔꯣ ꯍꯣꯏ
ꯌꯥꯝ ꯍꯥꯎ ꯃꯥꯂꯦꯅꯦ ꯑꯣ
ꯇꯥꯕ꯭ꯔꯣ
ꯎꯝ
ꯅꯪ ꯁꯥꯎ ꯌꯥꯗ꯭ꯔꯦ
ꯑꯩ ꯀꯥ ꯅꯪ ꯑꯣꯏꯔꯕ꯭ꯔ
ꯑꯣꯏꯒꯅꯤ ꯍꯥꯥ
ꯍꯥꯎꯕꯅꯤ